ꯍꯜꯂꯣ
ꯍꯜꯂꯣ ꯇꯥꯕ꯭ꯔꯣ
ꯑꯧ ꯇꯥꯢꯌꯦ
ꯑ ꯇꯥꯔꯦ ꯇꯥꯔꯦ ꯑꯩꯁꯨ
ꯀꯩꯗꯧꯔꯝꯃꯤꯅꯣ
ꯐꯝꯔꯒ ꯂꯩꯔꯦ ꯅꯪꯗꯤ
ꯑꯩꯁꯨ ꯐꯝꯔꯒ ꯂꯩꯌꯦ
ꯆꯥꯈ꯭ꯔꯥꯕꯣ
ꯑꯥꯎ ꯆꯥꯔꯦ ꯅꯣꯏꯗꯤ
ꯑꯩꯈꯣꯏꯁꯨ ꯆꯥꯈ꯭ꯔꯦ ꯑꯦ ꯑꯩꯈꯣꯏ ꯆꯥꯈ꯭ꯔꯦ ꯑꯗꯣ ꯑꯩ ꯆꯥꯗ꯭ꯔꯤ ꯆꯥꯅꯤꯡꯗꯕꯒꯤ
ꯀꯩꯒꯤ ꯆꯥꯅꯤꯡꯗꯕ꯭ꯔꯣ
ꯈꯪꯗꯦꯅꯦ ꯉꯁꯤꯗꯣ ꯍꯧꯒꯠꯄ ꯍꯦꯛ ꯆꯥꯛ ꯆꯥꯅꯤꯡꯗꯦ
ꯀꯔꯤ ꯃꯊꯦꯜ ꯊꯨꯝꯕ꯭ꯔꯥ
ꯀꯩ ꯃꯊꯦꯜ ꯊꯣꯡꯕ꯭ꯔꯥ ꯈꯪꯗ꯭ꯔꯤ ꯏꯃꯥꯅ ꯊꯣꯡꯕꯅꯦ ꯌꯦꯡꯗ꯭ꯔꯤ
ꯅꯪ ꯌꯨꯝꯒꯤ ꯔꯥꯅꯤ ꯃꯥꯟꯂꯤꯀꯣ
ꯅꯠꯇꯦꯗ ꯉ ꯆꯥꯏ ꯍꯧꯒꯠ ꯐꯃꯨꯡꯗꯒꯤ ꯊꯣꯛꯇ꯭ꯔꯤꯕ ꯑꯗꯨꯒꯤ
ꯑꯧ ꯅꯨꯡꯉꯥꯏꯔꯦꯅꯦ ꯃꯥꯃꯥꯅ ꯊꯣꯡꯉꯒ ꯅꯪꯅ ꯆꯥꯕ ꯉꯥꯏꯕ
ꯌꯦꯟꯁꯥꯡ ꯍꯥꯎꯔꯝꯕꯗꯤ ꯅꯪ ꯆꯥꯕ ꯌꯥꯔꯣꯏꯀꯣ
ꯌꯦꯟꯖꯥꯡ ꯍꯧꯈꯔꯁꯨ ꯆꯅꯤꯡꯗꯦ ꯅꯥꯕ꯭ꯔꯥ ꯈꯪꯗꯦ ꯀ꯭ꯔꯤ ꯇꯧꯕ꯭ꯔꯥ ꯈꯪꯗꯦ ꯁꯨ ꯆꯥ ꯆꯥꯅꯤꯗꯦ ꯉꯁꯤ ꯅꯨꯃꯤꯠꯇꯣ
ꯇꯧꯕꯅꯦ ꯍꯥꯏꯗꯤ ꯇꯟꯕꯅ ꯃꯩꯁꯨ ꯂꯩ ꯍꯥꯏꯕ ꯆꯥꯅꯤꯡꯉꯥꯏꯈꯧ
ꯑꯗꯨꯅꯦ ꯑꯗꯣ ꯍꯧꯖꯤꯛꯀꯥꯟꯗꯤ ꯑꯃꯨꯛꯀ ꯁꯥꯃꯟꯕꯒꯤ ꯆꯥꯛ ꯆꯥꯕ ꯌꯥꯗꯕꯗꯣ
ꯎꯝ ꯎꯝ ꯑꯣ ꯌꯦ ꯍꯣꯏ ꯁꯥꯏꯌꯦ ꯈꯣꯏꯁꯨ
ꯁꯤ ꯑꯩꯈꯣꯏꯁꯨ ꯌꯥꯝ ꯁꯔꯦ
ꯐꯦꯟ ꯃꯈꯥꯗ ꯈꯛꯇ ꯂꯩꯔ ꯂꯩꯔꯦ
ꯑꯗꯨꯒꯤ ꯑꯣꯏꯔꯝꯅꯤ ꯐꯦꯟ ꯍꯧꯖꯤꯛ ꯐꯦꯟ ꯊꯥꯔꯒ ꯂꯩꯕ꯭ꯔꯥ
ꯍꯧꯖꯤꯛꯔ
ꯑꯥ
ꯑꯧ ꯊꯥꯏꯌꯦ ꯃꯈꯣꯟ ꯊꯣꯛꯄ꯭ꯔ
ꯍꯣꯏ
ꯑꯣ ꯑꯩ
ꯅꯪꯅ ꯂꯩꯕ ꯃꯐꯝꯗ ꯂꯩꯒꯦ ꯇꯧꯕꯅꯦꯕ
ꯑꯩꯒꯤ ꯃꯈꯣꯟꯗꯤ ꯁꯦꯡꯅ ꯇꯥꯕ ꯅꯠꯇ꯭ꯔꯥ ꯈꯥꯔ ꯅꯣꯏꯁ ꯗꯤꯁꯇꯞ ꯇꯧꯕ꯭ꯔꯥ ꯅꯪꯉꯣꯟꯗ ꯇꯧꯗꯦꯀꯣ ꯑꯣ ꯑꯣ ꯑꯩꯗꯣ ꯐꯦꯟꯊꯥꯕꯅꯦꯗꯤ ꯁꯥꯕꯒꯤ
ꯅꯣꯏꯗꯤ ꯀꯩꯇꯧꯔ ꯂꯩꯕ꯭ꯔꯣ
ꯑꯩ ꯑꯩ ꯀꯩꯝ ꯇꯧꯗꯦ ꯅꯪꯉꯣꯟꯗ ꯋꯥꯔꯤ ꯁꯥ ꯁꯥꯒꯦꯅ ꯐꯣꯟ ꯇꯧꯔꯝꯃꯤꯅꯤ ꯐꯔꯤ ꯂꯩꯕꯒꯤ
ꯅꯨꯡꯉꯥꯏꯌꯦ ꯁꯨꯃꯥꯏꯅ ꯃꯔꯛ ꯃꯔꯛ ꯁꯥꯕꯗꯣ
ꯍꯣꯏ ꯍꯣꯏ ꯅꯨꯡꯉꯥꯏꯌꯦ ꯍꯥꯏꯗꯤ ꯂꯩꯗꯅ ꯕꯣꯔꯤꯡ ꯆꯨꯗ꯭ꯔꯣ ꯃꯥꯒꯤꯗꯤ ꯐꯔꯤꯗ ꯑꯗꯨꯝ ꯂꯩꯕꯁꯤꯁꯨ ꯚꯤꯗꯤꯑꯣ ꯑꯗꯨꯝ ꯌꯦꯡꯕꯁꯤꯁꯨ ꯍꯥꯏꯗꯤ ꯌꯨꯇꯨꯞꯁꯨ ꯐꯠꯃꯟꯗꯅ ꯌꯦꯡꯉꯦ ꯑꯅꯧꯕ ꯂꯩꯇ꯭ꯔꯦ ꯍꯥꯏꯕ
ꯍꯣꯏ ꯅꯪꯗꯤ ꯑꯥ ꯗ꯭ꯔꯃꯥ ꯒꯨꯝꯕ ꯌꯦꯡꯗꯦ
ꯑꯩ ꯗ꯭ꯔꯃꯥꯁꯦ ꯎꯝ ꯌꯦꯡꯗꯦ ꯄꯥꯛꯅ ꯍꯥꯏꯗꯤ ꯏꯄꯤꯁꯣꯠ ꯌꯥꯝꯃꯗꯤ ꯑꯩꯉꯣꯟꯗꯁꯨ ꯁꯥꯎꯅꯤꯡꯉꯦꯕ ꯐꯖꯕ ꯃꯇꯥꯡ ꯃꯇꯥꯡꯗ ꯀꯥꯞꯄꯖꯦ
ꯑꯗꯨꯅꯦ ꯑꯗꯣ ꯍꯥꯏꯗꯤ ꯌꯦꯉꯦꯅ ꯄꯨꯜꯂꯞ
ꯀꯔꯤ
ꯌꯥꯝ ꯌꯦꯡꯉꯦꯕ ꯑꯌꯤꯡ ꯇꯨꯝꯗꯕꯒꯨꯝꯕ ꯍꯦꯛ ꯈꯪꯍꯥꯎꯗꯕꯤꯗ ꯅꯣꯡꯉꯥꯟꯗꯣ ꯗꯨꯒꯨꯝꯕ ꯑꯗꯨꯝ ꯇꯧꯕꯗꯣ ꯑꯗꯨꯗ ꯑꯁ ꯋꯥꯕꯅꯦ
ꯋꯥꯔꯝꯅꯦ ꯑꯩꯗꯤ ꯌꯦꯡꯗꯤ ꯌꯦꯡꯗꯦ ꯉꯥꯏꯍꯥꯛ ꯌꯦꯡꯉꯒ ꯀꯩ ꯍꯥꯏꯗꯣꯏꯅꯣ ꯏꯄꯤꯁꯣꯠ ꯌꯥꯝꯃꯛꯑꯗꯤ ꯊꯕꯛ ꯁꯨ ꯂꯩ ꯇꯕ ꯅꯠꯇꯕ ꯅꯤꯅ ꯂꯩꯔꯞ ꯌꯦꯡꯁꯨ ꯌꯦꯡꯅꯤꯡꯉꯛꯄ ꯈꯥꯔ ꯃꯥꯏꯟꯗꯣ ꯑꯗꯨ ꯇꯧꯍꯟꯕꯒꯤ ꯑꯩꯗꯣ ꯌꯦꯡꯗꯦ
ꯏꯄꯤꯁꯣꯠ ꯌꯥꯝꯔꯗꯤ ꯌꯥꯝ ꯕꯣꯔꯤꯡ ꯆꯨꯏꯑꯦ ꯌꯦꯡꯁꯤꯜꯂꯒ ꯑꯗꯣ ꯌꯥꯝꯗꯕꯗꯣ ꯂꯩꯌꯦꯅꯀꯣ
ꯍꯣꯏ ꯍꯣꯏ
ꯑꯗꯨꯗꯣ ꯌꯦꯡꯕ ꯌꯥꯝ ꯅꯨꯡꯉꯥꯏꯌꯦꯕ
ꯎꯝ ꯌꯥꯝꯂꯗꯤ ꯍꯣꯏ
ꯑꯣ ꯍꯧꯖꯤꯛꯇꯣ ꯑꯅꯧꯕ ꯑꯃ ꯊꯣꯛ ꯄꯀꯣ ꯑꯗꯨꯒꯤ ꯑꯩꯗꯣ ꯉꯔꯥꯡꯗꯣ ꯑꯍꯤꯡꯗꯣ ꯌꯦꯡꯈ꯭ꯔꯦ ꯌꯦꯡꯈ꯭ꯔꯦ ꯑꯗꯨꯒ ꯁꯨꯛꯇꯨꯝ ꯇꯨꯝꯗ꯭ꯔꯦ ꯂꯣꯏꯗ꯭ꯔꯤ ꯐꯥꯎꯕ
ꯑꯗꯨꯅꯦ ꯍꯥꯏꯗꯤ ꯁ꯭ꯇꯦꯞ ꯁ꯭ꯇꯦꯞ ꯈꯪꯅꯤꯡꯕꯗꯣ
ꯍꯣꯏ ꯑꯗꯨꯝ ꯀꯩꯅꯣ ꯑꯗꯨꯗꯣ ꯁꯤꯗꯣ ꯈꯪꯕ꯭ꯔ ꯏꯄꯤꯁꯣꯞꯇꯣ ꯏꯄꯤꯁꯣꯠꯇꯣ ꯇ꯭ꯋꯦꯟꯇꯤꯒꯨꯝꯕ ꯉꯥꯛꯇ ꯊꯣꯛꯄꯅꯦꯕ ꯑꯗꯣ ꯊꯣꯛꯇ꯭ꯔꯕ ꯅꯨꯃꯤꯠ ꯈꯨꯗꯤꯡꯒꯤ ꯑꯃꯃꯝ ꯑꯃ ꯑꯃ ꯊꯣꯛꯄ ꯑꯗꯨꯒꯤ ꯉꯥꯏꯕꯗꯣ ꯌꯥꯝ ꯋꯥꯕꯗꯣ
ꯗꯨ ꯅꯦ ꯑꯗꯨ ꯗꯨꯅꯦ ꯑꯩꯅ ꯈ꯭ꯋꯥꯏ ꯇꯟꯕꯖꯦ ꯅꯪꯗꯤ ꯀꯗꯥꯏ ꯀꯔꯤ ꯑꯦꯞ ꯌꯦꯡꯕ꯭ꯔꯥ
ꯑꯣ ꯌꯨꯇ꯭ꯌꯨꯕꯇꯗꯤ ꯐꯪꯗꯦꯕ ꯑꯩꯁꯨ ꯑꯦꯞ ꯑꯃꯥꯗꯣ ꯈꯪꯕ꯭ꯔꯥ ꯍꯨꯔꯥꯟ ꯍꯥꯏꯅ ꯑꯃ ꯂꯩꯌꯦꯕ ꯑꯗꯨꯗ ꯂꯣꯏꯅ ꯐꯪꯕꯀꯣ ꯑꯗꯨꯒꯤ ꯑꯗꯨꯗ ꯩ ꯌꯦꯡꯕꯅꯦꯕ ꯑꯗꯣ ꯁꯤꯗꯤ ꯊꯣꯛꯇ ꯈꯣꯏꯒꯤ ꯏꯄꯤꯁꯣꯠ ꯈꯔꯗꯤ ꯊꯣꯛꯇ꯭ꯔꯤꯌꯦ ꯑꯗꯨ
ꯅꯪ ꯉꯥꯏꯕꯗ ꯋꯥꯔꯝꯃꯅꯤ ꯃꯣꯏꯁꯤꯁꯨ ꯃꯤꯒꯤ ꯋꯥꯈꯜ ꯃꯤꯒꯤ ꯋꯥꯈꯜ ꯌꯦꯡꯅꯤꯉꯥꯏꯒꯤꯗꯃꯛꯇ ꯌꯥꯝ ꯐꯖꯕ ꯄꯥꯔꯠ ꯑꯃ ꯃꯥꯡꯍꯟꯅꯤꯡꯉꯦ
ꯑꯗꯨꯅꯦ ꯀꯩꯅꯣ ꯌꯦꯡꯗ꯭ꯔꯣ ꯕꯤꯂꯥ ꯌꯦꯡꯗꯦ
ꯀꯔꯤ
ꯏꯁꯄꯤꯠꯚꯤꯂꯥ ꯌꯦꯡꯕ꯭ꯔꯥ
ꯑ ꯥ ꯌꯦꯡꯗꯦ ꯑꯩ
ꯑꯣ
ꯑꯩꯅ ꯍꯟꯗꯛ ꯌꯦꯡꯕꯁꯦ ꯐꯦꯁꯕꯨꯛꯇ ꯑꯗꯨꯝ ꯁꯣꯔꯠꯀꯨꯝꯕ ꯂꯩꯗꯅ ꯑꯗꯨꯒꯨꯝꯕ ꯌꯦꯡ ꯉꯦ ꯑꯗꯨꯒ ꯃꯔꯛꯇ ꯂꯣꯀꯦꯜꯒꯤ ꯌꯨꯇ꯭ꯌꯨꯕꯀꯨꯝꯕ ꯑꯗꯨꯝ ꯌꯦꯡꯉꯦꯕ ꯑꯩ ꯐꯤꯂꯝ ꯑꯁꯤꯅꯤ ꯍꯥꯏꯅ ꯐꯣꯀꯁ ꯌꯦꯡꯗꯦ ꯑꯩ ꯍꯟꯗꯛ ꯃꯔꯛ
ꯎꯝ
ꯏꯗꯤꯛ ꯆꯨꯏꯌꯦ ꯍꯥꯏꯕ ꯌꯦꯡꯉꯗꯤ
ꯑꯦꯗꯤꯛ ꯌꯥꯝ ꯆꯨꯏꯌꯦ ꯌꯦꯡꯗꯕꯅ ꯐꯩ
ꯍꯣꯏ ꯂꯩꯌꯦ ꯑꯥ ꯑꯩ ꯏꯃꯥꯟꯅꯕꯤ ꯑꯃꯁꯨ ꯂꯩꯌꯦ ꯃꯥꯗꯤ ꯌꯥꯝ ꯆꯥꯏꯅꯤꯁꯇ ꯉꯥꯎꯋꯦꯕꯀꯣ
ꯑꯩꯁꯨꯅꯦ ꯆꯥꯛ ꯆꯥꯟꯅ
ꯄꯣꯠ ꯄꯣꯠꯊꯥꯗꯦ ꯍꯥꯏꯕ ꯑꯩꯅꯅꯦ ꯏꯃꯥꯟꯅꯕꯤꯗꯨ ꯎꯔꯒ ꯑꯩ ꯑꯩꯒ ꯂꯦꯁꯟ ꯄꯥꯟꯕꯅꯦꯕ ꯅꯍꯥꯛ ꯂꯩꯔꯗꯤꯅꯦ ꯐ꯭ꯔꯤ ꯂꯩꯔꯕ ꯑꯗꯨ ꯏꯄꯤꯁꯣꯠꯇꯣ ꯆꯪꯉ ꯆꯪꯉꯒ ꯊꯋꯥꯏ ꯇꯥꯅ ꯑꯗꯨꯝ ꯌꯦꯡ ꯌꯦꯡꯒꯅꯤꯕ ꯅꯨꯡꯊꯤꯜ ꯆꯨꯞꯄ ꯌꯦꯡꯕ ꯉꯝꯃꯦꯕ ꯑꯗꯨꯒꯤ ꯑꯩꯅ ꯎꯝ ꯑꯩ ꯁꯤ ꯒꯨꯝꯕ ꯌꯦꯡꯉꯣꯏ ꯑꯩꯁꯨ ꯈꯪꯉꯤꯅꯦ ꯑꯩꯅ ꯌꯦꯡꯗꯕꯅꯦ ꯑꯗꯨꯕꯨ ꯐꯦꯁꯕꯨꯛꯇ ꯁꯣꯔꯠ ꯁꯣꯔꯠ ꯌꯥꯝ ꯊꯣꯛꯑꯦꯗꯅ ꯍꯟꯗꯛꯇꯤ ꯑꯗꯨꯒꯨꯝꯕ ꯃꯔꯛ ꯃꯔꯛꯇꯗꯤ ꯌꯦꯡꯉꯦ ꯑꯗꯨ ꯌꯥꯝ ꯐꯖꯔꯗꯤ ꯑꯃꯨꯛꯀ ꯊꯤꯕꯗꯣ
ꯎꯝ
ꯀꯗꯥꯏꯗ ꯂꯩꯕ꯭ꯔꯅ ꯃ꯭ꯔꯛꯇꯗꯤ ꯑꯗꯨꯝ ꯑꯣꯏꯌꯦ ꯑꯗꯨ ꯅꯠꯇ꯭ꯔꯗꯤ ꯑꯩ ꯐꯨꯜ ꯏꯄꯤꯁꯣꯠꯇ ꯌꯦꯡꯗꯦ ꯍꯟꯗꯛ ꯅꯪꯅ ꯍꯧꯖꯤꯛ ꯌꯦꯡꯕꯗꯨ ꯍꯥꯏꯗꯤ ꯂꯥꯐ ꯁ꯭ꯇꯣꯔꯤꯔꯥ ꯅꯠꯇ꯭ꯔꯥꯒ ꯐꯥꯏꯇꯤꯡ ꯑꯣꯏꯕ꯭ꯔꯥ ꯀꯃꯥꯏ ꯇꯧꯕ꯭ꯔꯥ
ꯂꯐ ꯁ꯭ꯇꯣꯔꯤꯅꯦꯕ ꯂꯐ ꯁ꯭ꯇꯣꯔꯤꯅꯦ ꯍꯣꯏ ꯑꯗꯨꯏꯁꯨ ꯂꯐ ꯁ꯭ꯇꯣꯔꯤꯒꯤ ꯃꯇꯥꯡꯗ ꯍꯧꯗ꯭ꯔꯤꯕ
ꯗꯨꯝ ꯐꯦꯃꯤꯂꯤꯒꯤ ꯋꯥꯔꯤ ꯑꯣꯏꯅ ꯗꯨꯝ ꯇꯧꯕꯗꯣ ꯑꯗꯣ ꯃꯤꯅ ꯑꯗꯨꯝ ꯇ꯭ꯔꯦꯂꯔꯗꯗꯤ ꯌꯥꯝ ꯐꯖꯔꯒ ꯊꯣꯛꯇ꯭ꯔꯤꯕꯗꯣ ꯑꯗꯨ ꯃꯇꯥꯡꯗꯣ
ꯎꯝ ꯎꯝ
ꯎꯠꯀꯦꯔꯥ ꯍꯥꯏꯅ ꯌꯦꯡꯕ ꯀꯥꯟꯗ ꯗꯨꯝ ꯌꯧꯗꯕ ꯌꯧꯗꯕ
ꯃꯣꯏꯁꯨ ꯁꯤꯡꯕꯅꯤꯅꯦ ꯕꯦꯁ ꯄꯥꯔꯠꯇꯨꯅꯦ ꯑꯩꯈꯣꯏꯅ ꯑꯦꯇ꯭ꯔꯦꯛꯁꯟ ꯇꯧꯍꯜꯂꯒ ꯅꯠꯇ꯭ꯔꯥ
ꯕꯦꯁ ꯄꯥꯔꯠꯇꯣ ꯊꯣꯛꯅꯤꯉꯥꯏ ꯌꯥꯝ ꯋꯥꯕꯗꯣ ꯉꯥꯏꯕꯗꯣ
ꯍꯣꯏ ꯋꯥ ꯋꯥꯕꯅꯦ ꯑꯁ ꯑꯉꯥꯡꯋꯥꯏꯗꯗꯤ ꯍꯤꯟꯗꯤꯒꯤ ꯁꯦꯜꯒꯁꯦ ꯌꯦꯡꯕꯁꯦ ꯅꯠꯇ꯭ꯔꯥ ꯍꯌꯦꯡꯒꯤ ꯀꯥꯏꯅ ꯇꯨꯃꯔꯣ ꯊꯝꯕꯗ ꯑꯁ ꯄꯨꯡ ꯇꯥꯕ ꯋꯥꯕꯅ ꯍꯤ ꯍꯤ ꯍꯤ ꯍꯤ
ꯑꯁ ꯑꯗꯨꯒ ꯏꯆꯦ ꯑꯃꯗꯤꯀꯣ
ꯎꯝ
ꯍꯤꯟꯗꯤꯒꯤ ꯁꯦꯔꯦꯜ ꯌꯦꯡꯕꯗꯀꯣ ꯃꯥꯗꯤ ꯍꯤꯟꯗꯤꯒꯤ ꯃꯔꯣꯟꯗꯣ ꯂꯣꯏꯅ ꯈꯪꯈ꯭ꯔꯦ
ꯑꯁ ꯃꯥꯗꯤ ꯇꯣꯡꯉꯦ ꯑꯗꯨꯗꯤ
ꯍꯣꯏ ꯑꯗꯨꯅꯦ ꯑꯗꯨ ꯀꯃꯥꯏꯅ ꯇꯧꯕ ꯃꯥꯗꯤ ꯌꯦꯡꯃꯟꯕ ꯃꯣꯏꯗꯤ ꯑꯗꯨꯝ ꯍꯤꯟꯗꯤꯗꯤ ꯑꯗꯨꯝ ꯇꯤ ꯚꯤꯗ ꯇꯤꯚꯤꯗꯒꯨꯝꯕ ꯄꯨꯡ ꯁꯚꯦꯟꯗ ꯑꯩꯠꯇ ꯑꯗꯨꯝ ꯃꯇꯝ ꯂꯩꯌꯦꯀꯣ ꯁꯦꯔꯦꯜ ꯃꯇꯝꯗꯣ ꯑꯗꯨ ꯑꯗꯣ ꯃꯣꯏꯗꯤꯗꯣ ꯑꯍꯨꯝ ꯌꯦꯡꯉꯦꯕ ꯑꯗꯨꯒꯤ ꯑꯁ ꯁꯨꯝ ꯑꯥ ꯀꯩꯅꯣꯗ ꯌꯥꯎꯕ ꯀꯥꯟꯗ ꯃꯤꯁꯥꯜꯗ ꯌꯥꯎꯕ ꯀꯥꯟꯗ ꯃꯣꯏꯗꯤ ꯉꯥꯡꯅꯕ ꯀꯥꯟꯗ ꯂꯣꯏꯅ ꯈꯪꯔꯒ ꯂꯩꯕꯗꯣ ꯑꯗꯨꯝ ꯇꯧꯋꯦꯕ ꯑꯩꯗꯤ ꯑꯗꯨꯕꯨ ꯍꯤꯟꯗꯤꯒꯤ ꯃꯔꯣꯜꯗꯤ ꯁꯨꯈꯪ ꯈꯪꯒꯗꯧ ꯃꯥꯟꯗꯦ
ꯑꯩ ꯍ ꯅꯪ ꯈꯛꯇꯁꯨ ꯅꯪ ꯈꯛꯇꯁꯨ ꯅꯠꯇꯦ ꯑꯩꯁꯨꯅꯦ ꯍꯤꯟꯗꯤꯁꯦ ꯂꯩꯒꯦꯔꯥ ꯀꯗꯥꯥꯏꯗ ꯆꯞꯈ꯭ꯔꯕ ꯍꯪꯗꯦ ꯈꯪꯗꯤ ꯈꯪꯅꯤꯡꯕ ꯑꯗꯣ ꯉꯥꯡ ꯊꯣꯛꯄꯗꯨ ꯁꯨꯡ ꯉꯝ ꯉꯝꯗꯦ ꯑꯩꯁꯨ
ꯀꯥꯢꯗꯒꯤ ꯑꯗꯨꯝ ꯀꯔꯤ ꯋꯥꯍꯩ ꯑꯃ ꯐꯥꯎꯕꯁꯨ ꯍꯩꯇꯦ
ꯍꯣꯏ ꯎ ꯉꯥꯡ ꯊꯣꯛꯑꯁꯨꯅꯦ ꯄꯨꯔꯥ ꯀꯩ ꯍꯥꯏꯗꯣꯏꯅꯣ ꯎꯝ ꯍꯥꯏꯗꯤ ꯁꯤꯝꯄꯜ ꯋꯥꯔꯗ ꯅꯪꯒꯤ ꯀꯩ ꯃꯤꯡ ꯀꯧ ꯕ꯭ꯔ ꯍꯥꯏꯔꯁꯨ ꯄꯨꯔꯥ ꯕ꯭ꯔꯣꯀꯟ ꯑꯣꯏꯕꯗꯣ ꯉꯥꯡꯊꯣꯔꯛꯄꯗ ꯢ ꯢꯆꯨ ꯍꯥ ꯍꯥ ꯏꯆꯨꯝ ꯆꯨꯝꯗꯦ ꯍꯥꯏꯕ
ꯍꯣꯢ
ꯈꯪꯗꯦ ꯑꯩꯁꯨ ꯍꯤꯟꯗꯤ ꯋꯥꯍꯩꯁꯦ ꯀꯃꯥꯏꯅ ꯀꯃꯥꯏ ꯇꯧꯔ ꯈꯪꯗꯣꯏꯅꯣ ꯈꯟꯗ꯭ꯔꯦ ꯂꯩꯁꯤꯗ ꯑꯝꯇ ꯅꯞꯄꯨ ꯌꯥꯗꯦꯅꯦ ꯃꯤꯗꯤ ꯀꯥꯔꯇꯨꯟ ꯌꯦꯡꯉ ꯌꯦꯡꯉꯒꯁꯨ ꯈꯪꯉꯦ ꯑꯉꯥꯡꯒꯤ ꯀꯥꯔꯇꯨꯟꯒꯨꯝꯕ
ꯍꯣꯏ ꯑꯗꯨꯅꯦ ꯑꯉꯥꯡꯈꯣꯏ ꯀꯥꯔꯇꯨꯟ ꯌꯦꯡꯕ ꯀꯥꯟꯗ ꯑꯗꯨꯝ ꯈꯪꯗ꯭ꯔꯥ
ꯎꯝ ꯑꯩꯗꯤ ꯈꯪꯗꯦ ꯃꯨꯚꯤꯁꯨ ꯌꯦꯡꯅꯤꯡꯗꯦ ꯂꯣꯟ ꯈꯪꯗꯕꯅꯤꯅ
ꯍꯣꯏ
ꯂꯣꯟ ꯈꯪꯕꯒꯤꯗꯨꯅ ꯅꯨꯡꯉꯥꯏꯌꯦ ꯃꯨꯚꯤ ꯌꯦꯡꯕꯁꯨ ꯑꯗꯨꯝ ꯗꯥꯛ
ꯑꯗꯨꯝ ꯃꯣꯏꯒꯤ ꯑꯦꯛꯁꯟꯗ ꯑꯦꯛꯁꯟꯗ ꯌꯦꯡꯅꯉꯥꯏ ꯉꯥꯛꯇ ꯉꯥꯏꯔꯦ ꯋꯥꯔꯤ ꯅꯨꯡꯉꯥꯏꯕ ꯑꯩꯈꯣꯏꯗꯤ
ꯑꯦꯛꯁꯟꯗꯁꯨ ꯒ꯭ꯌꯥꯟ ꯇꯥꯕ ꯀꯁꯨ ꯁꯥꯔꯤꯕ ꯑꯩꯈꯣꯏꯗꯤ
ꯍꯥꯍꯥꯍꯥ ꯈꯪꯅꯤ ꯑꯗꯣ ꯃꯣꯏ ꯂꯒ ꯁꯞ ꯇꯥꯏꯇꯜꯒꯨꯝꯕꯁꯨ ꯂꯩꯇꯕ
ꯍꯣꯏ ꯑꯗꯣ ꯑꯩꯈꯣꯏ ꯁꯦꯡꯗꯨꯨꯝ ꯁꯦꯡꯉꯤꯅꯦ ꯑꯦꯛꯁꯟꯗ ꯌꯦꯡꯉ ꯈꯡꯉꯤꯗꯨꯗꯤ ꯃꯥ ꯑ ꯁꯤ ꯁꯥꯏꯠ ꯍꯦꯔꯣꯅ ꯁꯨꯃꯥꯏ ꯁꯨꯃꯥꯏꯅ ꯇꯧꯕꯅꯦ ꯀꯥꯏꯁꯤꯗꯧ ꯇꯧꯋꯤꯗꯨꯗꯤ ꯑꯩꯈꯣꯏꯁꯦ ꯑꯗꯨꯒ ꯃꯃꯥ ꯐꯠꯇꯕꯅꯦ ꯀꯥꯏꯁꯤ ꯍꯥꯏꯗꯤ ꯑꯦꯛꯁꯟꯗ ꯈꯪꯕꯗꯣ ꯑꯩꯈꯣꯏꯅ
ꯍꯣ ꯍꯣꯏ
ꯂꯣꯟꯗꯤ ꯑꯝꯇ ꯈꯪꯗ꯭ꯔꯁꯨ ꯑꯦꯛꯁꯟꯗ ꯈꯪꯗꯣꯏꯅꯦꯕ ꯑꯩꯈꯣꯏꯅ
ꯃꯅꯤꯄꯨꯔꯤ ꯐꯤꯂꯝꯗꯤ ꯌꯦꯡꯕ꯭ꯔꯣ
ꯃꯅꯤꯄꯨꯔꯤ ꯐꯤꯂꯝꯁꯨ ꯐꯅ ꯌꯥꯝ ꯌꯦꯡꯉꯝꯕꯅꯦ ꯑꯗꯣ ꯍꯟꯗꯛꯇꯤ ꯃꯣꯏꯁꯨ ꯁꯦꯡꯅꯕꯅꯤꯅ ꯑ ꯃꯤꯁꯣ ꯑꯦꯞ ꯍꯥꯏꯕ ꯑꯗꯨꯃꯥꯏꯅ ꯇꯧꯅꯔꯦꯗꯅ ꯑꯗꯣ ꯂꯦꯇꯦꯁ ꯌꯦꯡꯕ ꯐꯪꯗ꯭ꯔꯦ
ꯍꯣꯜꯁꯨ ꯃꯃꯜ ꯌꯥꯝꯕ꯭ꯔꯥ ꯑꯗꯨꯅꯦ
ꯍꯣꯏ
ꯑꯩꯈꯣꯏ ꯑꯟꯇꯤ ꯑꯃꯗꯤꯀꯣ ꯑꯁ ꯌꯦꯡꯕꯁꯦ ꯌꯦꯡꯕꯁꯦ ꯃꯥꯗꯤ ꯅꯍꯥꯟꯁꯨ ꯃꯃꯤꯒꯤ ꯂꯥꯏꯔꯦꯝꯕꯤꯗꯣ ꯈꯪꯕ꯭ꯔꯥ
ꯑꯩ ꯌꯦꯡꯗꯔꯤ
ꯇꯨꯔꯤꯁ ꯑꯣꯏꯅ ꯊꯣꯛꯈ꯭ꯔꯦꯕ ꯃꯣꯏ ꯍꯧꯖꯤꯛꯁꯨ ꯃꯣꯏ ꯍꯧꯖꯤꯛꯇꯤ ꯑꯗꯨꯝ ꯄꯥꯔꯠ ꯋꯥꯟ ꯄꯥꯔꯠ ꯇꯨ ꯑꯗꯨꯝ ꯊꯣꯛꯈ꯭ꯔꯕꯗꯣ ꯁꯤꯖꯟ ꯋꯥꯟ ꯑꯗꯨꯃꯥꯏꯅ
ꯀꯗꯥꯏꯗꯔ
ꯃꯤꯒꯤ ꯂꯥꯏꯔꯦꯝꯕꯤꯗꯣ ꯕꯤꯖꯨꯅꯀꯨꯝꯕꯅꯦꯕ ꯋꯥꯔꯤꯗꯤ ꯌꯥꯝ ꯅꯨꯡꯉꯥꯏꯕꯀꯣ
ꯌꯨꯇ꯭ꯌꯨꯕꯇ ꯊꯣꯛꯄꯔꯕ
ꯇ ꯃꯥꯗꯤ ꯊꯣꯛꯈ꯭ꯔꯦ ꯑꯗꯣ ꯃꯥꯗꯤ ꯊꯣꯛꯍꯟꯗꯦꯕ ꯃꯤꯁꯣ ꯇꯤꯚꯤꯗ ꯊꯣꯛꯍꯜꯂꯦꯕ ꯑꯗꯨꯗꯣ ꯑꯩꯈꯣꯏ ꯑꯟꯇꯤꯗꯤ ꯃꯅꯤꯄꯤꯔꯤ ꯌꯥꯝ ꯂꯕꯔꯅꯦꯕ ꯑꯗꯨ ꯃꯥꯗꯤ ꯑꯗꯨꯝ ꯂꯩꯔꯒ ꯌꯦꯡꯉꯦꯕ ꯃꯣꯏꯗꯤ ꯌꯥꯝꯁꯨ ꯌꯥꯝꯃꯤꯕ ꯃꯃꯜꯗꯣ
ꯎꯝ ꯎꯝ
ꯑꯗꯨ ꯁꯤꯖꯟ ꯇꯨꯗ ꯂꯩꯕꯗꯣ ꯇꯨ ꯍꯟꯗ꯭ꯔꯦꯠ ꯋꯥꯟ ꯐꯤꯐꯇꯤ ꯑꯗꯨꯝ ꯇꯧꯋꯦꯕ
ꯍꯣꯏ ꯍꯣꯏ ꯑꯣꯏꯕꯅꯦ ꯑꯩꯈꯣꯏꯁꯨ ꯂꯥꯁ ꯏꯌꯥꯔ ꯌꯦꯡꯕꯗꯣ ꯄꯨꯜꯂꯗꯤ ꯅꯨꯡꯉꯥꯏꯕ ꯂꯨꯄꯥ ꯌꯥꯡꯈꯩ ꯌꯥꯡꯈꯩꯒꯨꯝꯕ ꯈꯥꯏꯔꯒ
ꯍꯣꯏ
ꯄꯩꯁꯥꯗꯣ ꯂꯩꯕ ꯀꯥꯟꯗꯗꯤ ꯑꯗꯨꯃꯥꯏꯅ ꯌꯦꯡꯉꯝꯃꯦꯕ ꯑꯗꯣ ꯍꯧꯖꯤꯛ ꯄꯩꯁꯥꯗꯣ ꯂꯩꯇꯕꯅꯤꯅ ꯌꯦꯡꯗ꯭ꯔꯦ
ꯅꯨꯡꯗꯤ ꯅꯨꯡꯉꯥꯏꯌꯦ
ꯂꯣꯟ ꯈꯡꯕꯅꯤꯅ ꯌꯦꯡꯕꯗꯤ ꯅꯨꯡꯉꯥꯏꯇ꯭ꯔꯥ
ꯍꯣꯏ
ꯑꯇꯣꯄꯁꯤꯡꯗꯤ ꯑꯦꯛꯁꯟꯒ ꯁꯞ ꯇꯥꯏꯇꯜ ꯈꯛꯇꯅꯦ ꯑꯩꯈꯣꯏꯅ ꯌꯦꯡꯂꯤꯁꯦ
ꯁꯤ ꯅꯨꯡꯆꯤꯟꯒꯤ ꯃꯁꯤꯡꯁꯦ ꯆꯥꯗ꯭ꯔꯣ
ꯀꯔꯤ
ꯅꯣꯏꯗꯤ ꯄꯨꯟ ꯄꯨꯜꯂꯒ ꯁꯤꯡꯖꯨꯒꯨꯝꯕ ꯆꯥꯗ꯭ꯔꯣ
ꯍꯟꯗꯛꯁꯦ ꯄꯨꯟꯕꯁꯨ ꯐꯪꯗ꯭ꯔꯦꯗ ꯍꯥꯏꯗꯤ ꯃꯤꯁꯦ ꯎꯝ ꯇꯥꯏꯃꯤꯡ ꯆꯥꯟꯅꯗꯕꯗꯣ ꯑꯃꯅ ꯑꯁꯤꯗ ꯊꯕꯛ ꯇꯧꯕ ꯆꯠꯂꯦꯒꯣ ꯄꯨꯡ ꯑꯁꯤꯗ ꯍꯜꯂꯛꯏꯦꯒꯣ ꯁꯨꯛ ꯆꯥ ꯆꯥꯗꯦ
ꯑꯩꯈꯣꯏꯅ ꯑꯩꯈꯣꯏꯗꯤ ꯁꯟꯗꯦꯗ ꯄꯨꯟꯕ ꯁꯟꯗꯦꯒꯨꯝꯕꯗꯣ
ꯑꯣ ꯍꯣꯏ ꯁꯟꯗꯦꯒꯨꯝꯕꯗꯤ ꯌꯥꯏꯌꯦꯀꯣ ꯑꯁ ꯈꯪꯟꯗꯦ ꯁꯟꯗꯦꯁꯤꯁꯨ ꯇꯨꯝꯕ ꯍꯣꯠꯅꯕꯗ ꯈꯪꯗꯦꯗ ꯒꯤꯌꯥꯟꯒ ꯑꯃꯇ ꯇꯥ ꯍꯧꯗꯣꯏꯗ
ꯅꯪꯁꯨ ꯅꯨꯡꯊꯤꯟ ꯇꯨꯝꯕ꯭ꯔꯥ
ꯑꯁ ꯇ ꯃꯤꯅꯦꯗ